ꯃꯤꯡ ꯀꯩ ꯀꯧꯒꯦ ꯃꯔꯨꯞ
ꯇꯥꯔꯕꯣ ꯇꯥꯔꯕꯣ
ꯇꯥꯏꯌꯦ ꯇꯥꯏꯌꯦ
ꯑꯣ ꯆꯥꯛ ꯏꯁꯤꯡ ꯆꯥꯔꯕꯣ ꯎꯝ
ꯎ ꯃꯊꯦꯜꯁꯦ ꯏꯔꯣꯟꯕ ꯑꯃ ꯇꯧꯔꯦ
ꯑꯣ ꯍꯧꯔꯦ
ꯍꯥꯎꯔꯦ ꯃꯔꯨꯞꯇꯤ ꯀꯩꯀꯩ ꯆꯥꯔꯒꯦ
ꯑꯁ ꯆꯥꯛ ꯆꯥ ꯗ꯭ꯔꯤꯌꯦ ꯆꯥꯛ ꯆꯥꯗ꯭ꯔꯤꯌꯦ ꯑꯩ ꯁꯤꯗ ꯑꯗꯨꯏꯅꯦ ꯉꯁꯥꯏ ꯀꯥꯝꯊꯣꯛ ꯊꯝꯃꯝꯃꯦ ꯑꯗꯨꯒ ꯄꯣꯠ ꯉꯥꯏꯍꯥꯛ ꯀꯥꯞꯄꯨꯕ ꯆꯥꯊꯣꯛꯑꯅꯤ ꯉꯥꯏꯍꯥꯛ ꯂꯩ
ꯀꯃꯥꯏ ꯀꯃꯥꯏ ꯇꯧꯔꯤꯒꯦ ꯅꯨꯡꯉꯥꯏꯔꯤꯕꯣ
ꯑꯁ ꯑꯗꯨꯝ ꯅꯨꯡꯉꯥꯏꯔꯦ ꯍꯥꯏꯇꯥꯔꯦꯗ ꯋꯥꯏꯗꯤ ꯍꯥꯏ ꯌꯥꯗꯕꯅꯤꯅ ꯀꯣ
ꯎꯝ
ꯉꯝꯅ ꯉꯝꯅꯕ ꯍꯤꯡꯕ ꯍꯥꯏꯗꯨ ꯀꯩ ꯀꯩ ꯍꯣꯠꯅꯔꯤꯕ
ꯁꯨꯝ ꯂꯩꯔꯤ
ꯎꯝ
ꯀꯣꯂꯦꯁ ꯀꯩ ꯀꯥ ꯀꯥ ꯂꯣꯏꯗ꯭꯭ꯔꯤ
ꯑꯣ ꯀꯔꯤ
ꯍꯥꯥ
ꯍꯟꯗ ꯀꯣꯂꯦꯖ ꯀꯥꯣꯏꯥ
ꯎꯝ
ꯎꯝ
ꯀꯣꯂꯦꯖ ꯂꯣꯏꯔꯕ ꯃꯔꯨꯞ
ꯑꯗꯨ ꯑꯩꯈꯣꯏꯅ ꯈꯤꯇꯪ ꯄꯤ ꯑꯩꯆ ꯗꯤ ꯇꯧꯔꯤꯌꯦ ꯑꯗꯨꯗꯤ ꯏ ꯏꯅꯥꯎ ꯍꯣꯏꯗ ꯀꯧ ꯌꯥꯏꯗꯅꯀꯣ ꯑꯦꯝ ꯌꯨꯗ ꯇꯧꯕꯅꯦ ꯀꯃꯔꯁ ꯗꯤꯄꯥꯔꯠꯃꯦꯟꯗ
ꯑꯦ ꯑꯗꯨꯗꯤ ꯑꯩꯅ ꯏꯌꯥꯝꯕ ꯀꯧꯔꯒꯦ
ꯀꯥꯏꯗꯔ ꯀꯩ ꯁꯦꯛ ꯇꯩꯅꯣ ꯑꯩ ꯀꯃꯔꯁ ꯗꯤꯄꯥꯔꯠꯃꯦꯟꯗꯅꯦ ꯑꯥ
ꯑꯣ ꯑꯩꯗꯤ ꯃꯦꯠꯁꯇ ꯇꯧꯒꯦ ꯇꯧꯕ
ꯎꯝ ꯇꯧ ꯆꯠꯂꯛ ꯃꯦꯠꯁꯀꯨꯝꯕ ꯐꯤꯖꯤꯛꯁꯀꯨꯝꯕꯁꯦ ꯌꯥꯝ ꯇꯥꯡꯉꯦꯕꯀꯣ
ꯎꯝ
ꯃꯥꯁꯇꯔ ꯇꯣꯛꯊꯣꯛꯑ ꯂꯣꯏꯔꯒ ꯑꯗꯒꯤ ꯏꯃꯥꯟꯅꯕ ꯃꯦꯂ ꯆꯤꯡꯗ ꯀꯩ ꯇꯧꯕꯀꯣ
ꯄꯤ ꯑꯩꯩꯆ ꯗꯤ ꯑꯃ ꯇꯧꯊꯕ ꯌꯥꯏ ꯃꯦꯠꯁꯀꯨꯝꯕꯁ ꯌꯥꯝ ꯇꯥꯡꯉꯦꯕ ꯑꯃꯔꯣꯝꯗ ꯍꯥꯏꯔꯗꯤ
ꯎꯝ
ꯑꯩꯈꯣꯏꯗꯤ ꯃꯦꯠꯁꯦ ꯀꯤ ꯀꯤꯗꯅ ꯊꯥꯗꯣꯛꯈ꯭ꯔꯦꯕ ꯑꯦꯂꯕꯦꯟ ꯇꯨꯌꯦꯜꯞꯁꯦ
ꯃꯦꯁ ꯂꯇ꯭ꯔꯣ ꯏꯂꯕꯦꯟꯦꯠꯇꯦ
ꯂꯧꯔꯛꯇꯦ ꯇꯦꯟꯅ ꯊꯥꯗꯣꯛꯈ꯭ꯔꯦꯗ ꯁꯥꯏꯟꯁꯀ ꯃꯦꯠꯁꯀ ꯂꯥꯛꯇꯅ ꯂꯪꯊꯣꯛꯀꯅꯤ ꯑꯗꯨ ꯍꯧꯖꯤꯛ ꯃꯦꯠꯁ ꯑꯃꯨꯛ ꯍꯣꯜꯂꯤ ꯑꯇꯩ ꯑꯦꯛꯖꯥꯝ ꯀꯩ ꯊꯥꯕꯩ꯫
ꯎꯝ ꯑꯦꯛꯖꯥꯝꯗꯁꯨ ꯑꯗꯨꯝ ꯆꯪꯉꯤꯗꯅ ꯃꯦꯠꯁꯤꯗꯤ
ꯃꯥꯅꯦ ꯃꯦꯠꯁꯁꯤꯗꯤ ꯑꯩꯈꯣꯏꯅ ꯑꯩꯅ ꯇꯥꯜꯂꯤ ꯃꯦꯠꯁ
ꯇꯥꯂꯤ
ꯑꯩꯈꯣꯏꯒꯤꯟꯇꯤꯒ꯭ꯔꯦꯁꯟ ꯑꯩꯈꯣꯏꯔꯁꯨ ꯂꯣꯏꯁꯨ ꯌꯥꯏꯕꯀꯣ
ꯎꯝ
ꯏꯁꯇꯦꯇ ꯀꯩꯈꯠꯄ ꯈꯠꯄꯤ ꯂꯣꯏꯅ ꯑꯗꯨꯝ ꯁꯤꯖꯤꯟꯅꯩ ꯎꯝ ꯑꯩꯈꯣꯏꯅ ꯇꯦꯟꯗ ꯈꯤꯇꯪ ꯉꯥꯎꯁꯟꯅꯈꯤꯕ
ꯑꯇꯩ ꯁꯕꯖꯦꯛꯇꯤ ꯑꯩꯁꯨ ꯂꯣꯏ ꯁꯣꯏꯔꯤꯅꯤꯗ ꯁꯤꯁꯤꯅ ꯈꯔ ꯈꯔ ꯇꯨꯏꯁꯟ ꯈꯔ ꯈ ꯆꯠꯍꯧꯕ ꯑꯗꯨꯗꯒꯤ ꯑꯩꯈꯣꯏ ꯈꯪꯅꯕ ꯑꯃꯁꯨ ꯂꯩꯕ ꯑꯗꯨꯅ ꯈꯔ ꯈꯔ ꯇꯥꯛꯄꯤꯕꯗꯒꯤ꯫
ꯃꯦꯠꯁ ꯏꯁꯇ꯭ꯔꯣꯡ ꯑꯣꯏꯍꯔꯗꯤ ꯌꯥꯝ ꯐꯥꯏ
ꯎꯝ ꯀꯥꯏꯗ ꯇꯝꯃꯛꯀꯦ ꯒ꯭ꯔꯦꯖꯨꯋꯦꯠ ꯀꯩꯀꯥ
ꯒ꯭ꯔꯦꯖꯨꯋꯦꯠꯇꯤ ꯑꯩ ꯀꯛꯆꯤꯡꯗꯧꯛꯑꯦꯕꯀꯣ
ꯎꯝ
ꯀꯛꯆꯤꯡꯒꯤ ꯈꯥ ꯃꯅꯤꯄꯨꯔ ꯀꯣꯂꯦꯖꯇꯣ ꯇꯥꯕ ꯅꯠꯇ꯭ꯔꯣ
ꯎꯝ
ꯎꯝ ꯑꯗꯨ ꯇꯧꯔꯑꯦ ꯑꯗꯨꯗ ꯃꯥꯁꯇꯔꯅꯦ ꯑꯃ ꯌꯨ ꯗ ꯑꯗꯨꯝ ꯂꯣꯏꯁꯤꯜꯤ ꯑꯩ ꯑꯗꯨꯝ ꯂꯣꯏꯁꯤꯜꯂꯦ ꯑꯗꯒꯤ ꯄ ꯑꯩꯆ ꯏꯟꯇꯚꯤꯌꯒꯤ ꯀꯦꯁꯟ ꯑꯗꯨ ꯂꯥꯏꯛ ꯐꯅ ꯑꯗꯨ ꯈꯟꯜꯂꯦ ꯑꯗꯨꯝ ꯄꯤ ꯑꯩꯆ ꯗꯤ ꯇꯧꯁꯜꯂꯦ꯫
ꯌꯥꯏ ꯄꯤ ꯑꯦꯆ ꯗꯤ ꯇꯦꯔꯤꯁꯦ ꯐꯥꯏ꯫
ꯑꯗꯨꯝ ꯑꯇꯩ ꯑꯇꯩ ꯊꯕꯛ ꯏꯟꯈꯥꯡ ꯊꯥ ꯈꯜꯍꯧꯗ꯭ꯔꯁꯨ ꯑꯗꯨꯝ ꯄꯦ ꯑꯦꯁ ꯁꯤ ꯃꯈꯥ ꯇꯧꯗꯒ ꯌꯥꯏꯗꯅꯀꯣ
ꯌꯥꯏ ꯍꯌꯦꯡ ꯄꯤ ꯑꯩꯆ ꯗꯤꯗꯨꯕꯨ ꯂꯣꯏꯔꯒꯗꯤ ꯑꯗꯨꯝ ꯑꯇꯩꯒ ꯑꯇꯩꯗ ꯃꯤꯅꯁꯨ ꯄꯥꯝꯅꯩꯑꯕ ꯑꯗꯨꯝ
ꯁꯨꯝ ꯊꯕꯛ ꯏꯟꯈꯥꯡꯒꯤ ꯃꯊꯥ ꯁꯥꯕꯁꯤꯅ ꯑꯌꯥꯝꯕ ꯈꯤꯛꯇꯪ ꯇꯨꯏꯁꯟ ꯑꯍꯨꯝꯗꯨꯗ ꯈꯔ ꯆꯠꯂꯦꯕꯀꯣ ꯏꯚꯤꯅꯤꯡꯗ
ꯑꯥ
ꯑ ꯁꯨꯝ ꯊꯕꯖꯒꯤ ꯃꯊꯥ ꯁ ꯋꯥꯁꯨ ꯋꯥ ꯑꯩꯅ ꯁꯨꯝ ꯄꯣꯠ ꯃꯆꯥ ꯃꯆꯥ ꯁꯨꯝ ꯄꯥꯏꯁꯟꯕꯅꯤꯗ ꯅꯪ ꯄꯣꯊꯥꯅꯕ ꯍꯥꯏꯅ ꯉꯁꯤꯗꯤ ꯑꯗ ꯏꯁꯄꯦꯟꯒꯤ ꯕꯣꯜꯁꯨ ꯌꯦꯡꯒꯦꯅ
ꯌꯥꯏ ꯍꯌꯦꯡ ꯑꯗꯨ ꯏꯁ ꯑꯗꯨꯔꯒ ꯍꯌꯦꯡ ꯅꯨꯡꯉꯥꯏ ꯅꯨꯡꯉꯥꯏꯕꯅꯦ ꯂꯩꯔꯤꯁꯦ ꯉꯁꯤꯗꯒꯤ꯫
ꯐꯣꯔꯦꯟ ꯅꯨꯡꯗꯥꯡꯗꯒꯤꯩ ꯍꯧ ꯑꯍꯤꯡꯗꯒꯤ ꯍꯧꯔꯦ ꯐꯣꯇꯣꯒ ꯂꯩꯔꯦ ꯑꯗꯨꯒ ꯍꯌꯦꯡ ꯅꯨꯡ ꯁꯇꯔꯗꯦꯒꯤꯗ ꯑꯃꯨꯛ
ꯎꯝ ꯂꯩꯔꯦ꯫
ꯀꯩꯇ ꯀꯩꯇꯝꯗ ꯁꯞꯄꯣꯔꯠ ꯇꯧꯒꯦ ꯏꯅꯥꯎꯗꯦ꯫
ꯑꯩ ꯄꯣꯔꯇꯨꯒꯜꯗ ꯑꯣꯏꯅ ꯇꯧꯋꯦ꯫
ꯐꯣꯇꯣꯀꯣꯜ ꯇꯧꯔꯛꯑꯁꯦ ꯑꯩꯒꯤ ꯔꯥꯏꯚꯦꯜ ꯑꯣꯏꯔꯦꯅ ꯑꯩ ꯑꯥꯔꯖꯦꯟꯇꯤꯅꯥꯅꯦ꯫ ꯁꯨ ꯀꯥꯏꯗꯦꯗ
ꯑꯗꯨ ꯍꯧꯖꯤꯛ ꯀꯩ ꯀꯩꯗꯧꯔꯨꯅꯤ ꯃꯥꯏ ꯃ ꯁꯨꯝ ꯄꯥꯝꯖꯕꯗꯨꯩ ꯋꯥꯅꯤꯗ ꯑꯃꯅꯕꯨ ꯀꯥꯖ ꯑꯅꯕꯨ ꯀꯥꯔꯖ ꯎꯝ
ꯃꯣꯏꯅ ꯀꯥꯏ
ꯑꯗꯨꯅꯤ꯫ ꯃꯣꯏ ꯁꯨꯝ ꯃꯣꯏ ꯀꯥꯖꯔ ꯃꯣꯏꯒꯤ ꯑꯗꯨꯝ ꯐꯪꯖꯈꯤꯕ ꯋꯥꯅꯦ꯫
ꯎꯝ
ꯁꯨꯝ ꯌꯦꯡꯕꯗꯨꯒꯤ ꯕꯤꯠꯇꯣ
ꯎꯝ ꯃꯥꯅꯤ ꯃꯥꯅꯤ ꯅꯪ ꯀꯣꯂꯦꯖꯇꯤ ꯀꯥꯏꯗ ꯇꯧꯁꯜꯂꯒꯦ
ꯀꯣꯂꯦꯖꯁꯦ ꯏꯝꯐꯥꯜ ꯀꯣꯂꯦꯖꯇ ꯑꯣꯏꯅ ꯇꯧꯔꯅꯤ
ꯑꯣ ꯃꯥ ꯀꯣꯂꯦꯖꯗꯤ ꯏꯟ ꯅꯨꯄꯤ ꯍꯥꯏꯣꯏꯁꯨ ꯇꯧꯔꯤꯅꯦ ꯑꯩꯈꯣꯏ ꯃꯅꯤꯄꯨ ꯗꯤꯄꯥꯔꯠꯃꯦꯟꯗ ꯏꯆꯟ ꯅꯨꯄꯤꯗ ꯈꯨꯠꯥꯏ ꯑꯃꯁ ꯄꯌꯥꯗ
ꯑꯥ ꯀ ꯁꯦꯃꯤꯁꯇꯔ ꯀꯌꯥ ꯑꯣꯏꯗꯣꯏꯅꯣ
ꯍꯟꯇꯛ ꯈꯛꯇ ꯅꯧꯅ ꯇꯧꯕꯅꯤꯗ
ꯑꯣ ꯑꯗ ꯑꯩꯈꯣꯏ ꯒꯦꯁ ꯑꯣꯏꯗꯣꯏꯅꯦꯅꯦ
ꯎꯝ ꯀꯔꯣꯝ ꯁꯥꯏꯗꯠꯇꯒꯤ ꯑꯣꯏꯗꯣꯏꯅꯣ ꯀꯩꯅꯣꯁꯤꯕꯣ ꯁꯪꯒꯥꯏꯁꯤꯕꯣ
ꯊꯧꯕꯥꯜ ꯁꯥꯏꯠꯇꯒꯤ ꯑꯛꯊꯣꯛꯄ ꯑꯝꯗꯒꯤ
ꯑꯁ ꯌꯥꯝ ꯌꯥꯝ ꯊꯤꯅ ꯄꯁꯨ ꯑꯊꯣꯛꯄ ꯅꯤꯡꯅꯤꯉꯣꯜꯅꯤ
ꯑ ꯑꯗꯨ ꯀꯥꯏꯗꯩꯅꯣ
ꯑꯊꯣꯞꯄ ꯃꯈꯥ ꯂꯩꯀꯥꯏꯗꯒꯤ ꯃꯈꯈꯂ ꯈꯥꯏ ꯅꯠꯇ ꯂꯩꯀꯥꯏꯁꯦ ꯈꯪꯗꯦ ꯑꯩ ꯃꯃꯤꯡ ꯀꯥꯎꯈ꯭ꯔꯦꯕꯀꯣ
ꯑꯥ
ꯑ ꯁꯣꯝ ꯗꯥꯂꯣꯝꯗꯒꯤ ꯁꯨꯝ ꯂꯥꯛꯄꯗꯅꯦ
ꯑꯥ
ꯀꯝꯃ꯭ꯌꯨꯇꯤꯣꯜ ꯂꯩꯕ ꯑꯗꯨꯋꯥꯏꯗ
ꯀꯇ ꯇꯣ ꯄꯥꯟꯗꯔꯛꯣ ꯅ
ꯇꯨꯔꯤꯦ ꯑꯗꯨꯗꯤ ꯅꯠꯇꯦ
ꯃꯅꯤꯡ ꯃꯅꯤꯡ ꯂꯝꯕꯤꯗ
ꯃꯅꯤꯡ ꯂꯝꯕꯤꯗ ꯀꯩꯅꯣꯗꯤ ꯈꯪꯗ꯭ꯔꯦ ꯑꯇꯣꯞꯄꯝꯗ ꯁꯨꯝ ꯍꯣꯏ ꯗꯥꯝꯗꯤ ꯍꯦꯛ ꯐꯥꯎꯗꯣꯔ ꯈꯥꯡꯕꯥꯎ ꯐꯥꯎꯗꯣꯔꯛꯄꯒ ꯇꯨꯔꯦꯟ ꯏꯝꯐꯥꯜ ꯆꯠꯇꯕꯤꯗ ꯈꯤꯇꯪ ꯂꯥꯏꯁꯪꯅ ꯀꯩꯅꯣ ꯃꯆꯥ ꯑꯃ ꯂꯩꯗꯅ
ꯍ ꯑ
ꯑꯗꯨꯝ ꯁꯨꯝ ꯊꯧꯖꯔꯒ ꯃꯈꯥ ꯑꯣꯏꯗꯧ ꯃꯥꯜꯂꯦꯩꯅ ꯈꯟꯕꯗ
ꯎꯝ ꯑꯗꯨ ꯃꯈꯥ ꯂꯝꯕꯤ ꯑꯗꯨꯅ ꯃꯅꯤꯡ ꯂꯝꯕꯤ ꯑꯗꯨꯅ
ꯑꯣ ꯃꯅ ꯂꯕꯤ ꯀꯧꯕ꯭ꯔꯥ ꯑꯗꯨꯗꯤ ꯊꯥꯏꯅ ꯍꯧꯖꯤꯛꯄꯨꯗꯤ ꯇꯣꯏꯅ ꯆꯠꯈꯤꯗ꯭ꯔꯦ ꯍꯥꯟꯅ ꯑꯉꯥꯡ ꯑꯣꯏꯔꯤꯀꯥꯟꯗꯗꯤ ꯑꯗꯨꯝ ꯑꯇꯣꯞꯄ ꯇꯨꯔꯦꯟꯗꯨꯗ ꯀꯨꯝ ꯃꯩ ꯀꯨꯝ ꯏꯁꯇꯔꯒ ꯂꯣꯏ ꯁꯥꯏꯗꯅ ꯇꯨꯔꯦꯟꯒꯨꯝꯕꯐꯝ ꯀꯩꯀꯩꯗ ꯑꯩ ꯌꯨꯖꯗꯅ ꯈꯣꯠꯇꯅ ꯑꯗꯨꯝ ꯇꯧꯔꯝꯃꯤ
ꯍꯧꯖꯤꯛꯇꯤ ꯂꯣꯏ ꯇꯨꯔꯦꯟ ꯆꯥꯎꯊꯣꯛꯈꯤꯕ ꯂꯣꯏ ꯊꯨꯒꯥꯏꯈ꯭ꯔꯦꯗ ꯑꯗꯨꯒ
ꯑꯣ ꯁ꯭ꯀꯨꯏꯅ ꯆꯠꯇꯕ ꯃꯔ ꯆ ꯆꯥꯛꯀꯧꯕꯒꯨꯝ ꯀꯩꯒꯨꯝꯕꯗ ꯑꯩꯈꯣꯏ ꯃꯥꯡꯟ ꯊꯤꯟꯕ ꯈꯣꯠꯄꯀꯣ
ꯎꯝ
ꯑꯀꯣꯏꯖꯝ ꯂꯣꯅ
ꯑ ꯉꯥꯛꯊꯣꯛꯄ ꯑꯃꯅꯦꯕ ꯑꯗꯨ ꯑꯩꯀꯣꯏꯖꯝ ꯑꯣꯏꯇꯥꯔꯒꯗꯤ ꯑꯌꯥꯝꯕ ꯍꯥꯏꯖꯔꯛꯑꯣ ꯗꯥꯝꯗꯒꯤ ꯈꯤꯇꯪ ꯍꯥꯏꯒꯠꯂꯛꯒ ꯂꯩꯕ ꯑꯗꯨꯒꯤꯗꯨꯗꯩ ꯑꯣꯏꯗꯕ ꯃꯈꯥꯒꯤ ꯃꯈꯥꯒꯤ ꯑꯗꯨꯒꯤꯗꯨꯗ ꯑꯩꯈꯣꯏꯖꯝ ꯇꯥꯕꯗꯣ
ꯑꯣ ꯅꯪ ꯀꯥꯏꯋꯥꯏꯗꯒꯤ
ꯇꯥꯕꯗꯤ ꯑꯩꯅ ꯑꯃꯨꯛ ꯃꯌꯥꯏ ꯂꯩꯀꯥꯏꯅꯦꯕ
ꯑ
ꯃꯣꯏꯅ ꯑꯃꯨꯛ ꯃꯈꯥ ꯂꯩꯀꯥꯏ ꯆꯤꯡꯕ
ꯑ ꯃꯌꯥꯏ ꯂꯩꯛꯀꯦ ꯑꯣꯀꯦ ꯑꯁ ꯍꯪꯅꯔꯗꯤꯕꯣ ꯈꯪꯅꯔꯅꯤꯗ
ꯎꯝ ꯊꯪꯅ ꯑꯗꯨꯗꯤꯅꯦ
ꯎꯝ ꯑꯍꯜꯃ ꯂꯣꯏ ꯍꯪꯅꯔꯦ
ꯎꯝ ꯏꯌꯥꯝꯕ ꯀꯥꯏꯗꯣꯏꯅꯤ ꯎ ꯏꯌꯥꯝꯕ ꯀꯥꯏꯗꯩ ꯑꯣꯏꯗꯣꯏꯅꯣ
ꯇꯦꯟ ꯊꯥꯗ
ꯑꯣ
ꯁꯨꯝ ꯁ꯭ꯀꯨꯜꯡ ꯀꯩ ꯒꯥꯏ ꯇꯧꯔꯛꯀꯦ
ꯏꯁ꯭ꯀꯨꯜ ꯀꯖꯔꯛ ꯀꯦ ꯁ꯭ꯀꯨꯜ ꯐꯦꯟꯁꯤꯌꯥꯔꯗ ꯇꯧꯔꯦ ꯀꯩꯅꯣꯅ ꯍꯥꯌꯔ ꯁꯦꯀꯦꯟꯗꯔꯤꯅ ꯍꯥꯏ ꯁ꯭ꯀꯨꯜꯅ ꯀꯩꯅꯣꯗ ꯑꯦꯜ ꯑꯦꯝꯗ ꯇꯧꯔꯦ
ꯎꯝ ꯀꯣꯏꯟ ꯅꯨꯄꯤꯣꯏꯅ ꯅ꯭ꯌꯨꯌꯥꯔ ꯇꯃꯛꯄꯅꯦꯕ
ꯑꯥ
ꯩꯅꯣꯅꯦ ꯐꯦꯟꯁꯔꯗꯤ ꯃꯥꯟꯅꯕꯁꯨ ꯌꯥꯝ ꯇꯝꯃꯝꯃꯦ ꯑꯗꯒꯤ ꯅꯣꯏꯊꯣꯛ ꯍꯣꯡꯒꯤ ꯉꯥꯅꯨ ꯁꯦꯠ ꯆꯥꯐꯝꯒ ꯂꯩꯕꯗꯣ
ꯉꯥꯅꯅꯨꯡ ꯁꯦꯠ ꯁꯥꯐꯝ ꯇꯔꯦꯅꯤꯄꯥꯥꯟꯒꯤ
ꯑꯣ ꯍꯣꯏ ꯇ꯭ꯔꯔꯤꯝꯄꯥꯟꯒꯤ ꯑꯗꯨꯋꯥꯏꯗꯁꯨ ꯄꯨꯜꯂꯦ ꯍꯟꯗꯛ ꯁꯟꯗꯦꯗꯁꯨ ꯑꯩꯈꯣꯏ ꯄꯨꯟꯗꯣꯏꯅꯣ ꯑꯩꯈ ꯏꯃꯥꯟꯅꯕꯩꯒ ꯑꯩꯅꯗꯤ
ꯎꯝ ꯑꯗꯨꯗꯒꯤꯗꯤ ꯅꯛꯅꯗꯣꯏꯕ ꯑꯩꯈꯣꯏꯒꯤꯅ ꯑꯗꯨꯗꯒꯤ ꯑꯥ
ꯏꯃꯥꯅ ꯑꯩ ꯁꯒꯨꯝꯕꯥꯏꯒꯤ ꯃꯄꯄꯥ ꯃꯛꯅꯕꯅꯤꯅꯀꯣ ꯏꯃꯥꯅ ꯑꯃꯛ ꯆꯠꯁꯦ ꯆꯠꯁꯦꯅ
ꯎꯝ
ꯎ ꯑ ꯑꯁ ꯊꯣꯛꯐꯝꯁꯦ ꯀꯩꯅꯣ ꯇꯧꯋꯦꯗ ꯑꯩꯈꯣꯏꯒꯤ ꯍꯥꯏꯗꯤ ꯑꯩꯈꯣꯏ ꯃꯈꯛꯀꯤ ꯃꯄꯥ ꯑꯃꯈꯛ ꯅꯠꯇꯅꯀꯣ ꯇ ꯀꯃꯨꯅꯤꯇꯤ ꯍꯣ ꯀꯩ ꯁꯥꯕ ꯀꯥ ꯍꯣꯏꯅ ꯕꯣꯔꯣ ꯑꯣꯏꯕꯅꯦꯕꯀꯣ ꯑꯗꯨ ꯃꯣꯏꯅ ꯂꯣꯏ ꯐꯅꯌꯥꯝ ꯁꯥꯔꯝꯕꯅꯦꯕ
ꯎꯝ
ꯑꯗꯒꯤ ꯀꯩ ꯀꯥꯎꯔꯦ ꯊꯤꯒ ꯑꯣ ꯇꯨꯔꯦꯜ ꯏꯐꯥꯟꯒꯤ ꯑꯗꯨꯒꯤ ꯑꯆꯧꯕ ꯑꯃ ꯁꯥꯏꯗꯅ
ꯎꯝ
ꯍꯣꯏ ꯑꯩꯈꯣꯏ ꯀꯀꯥꯍꯣꯏ ꯃꯣꯏ ꯁꯥꯔꯝꯕꯅꯦꯕ ꯊꯣꯛꯐꯝꯁꯦ ꯑꯗꯨꯝ ꯇꯣꯏꯅ ꯑꯉꯥꯡ ꯃꯈꯩ ꯑꯗꯨꯝ ꯇꯣꯏꯅ ꯂꯥꯛꯑꯝꯃꯦ ꯊꯥꯏꯅ ꯏꯕꯣꯕꯤꯕꯒꯤ ꯃꯃꯥꯡꯒꯤ ꯀꯩꯅꯣꯗꯒ ꯕꯣꯜꯒ ꯁꯤꯜꯂꯝꯗ꯭ꯔꯣ
ꯑꯥ
ꯑ ꯀꯗꯣ ꯂꯥꯛꯑꯝꯃꯦ ꯍꯧꯖꯤꯛꯄꯨꯗꯤ ꯁꯤꯟꯈꯤꯗ꯭ꯔꯥ ꯃꯥꯜꯂꯦ ꯑꯣ
ꯍꯧꯖꯤꯛꯇꯤ ꯁꯤꯟꯈꯤꯗ꯭ꯔꯦꯗ ꯄ ꯃꯔꯛ ꯃꯔꯛꯇ ꯑꯃꯨꯛꯀ ꯑꯃꯨꯛꯃꯨꯛ ꯀꯥꯏꯗꯤ ꯁꯤꯜꯂꯛꯑꯦ
ꯣꯏꯇꯤꯟꯅꯥꯒꯤ ꯇꯀ꯭ꯋꯥ ꯑꯗꯨ ꯌꯦꯡꯉ ꯂꯥꯛꯇ꯭ꯔꯅꯦ
ꯍꯟꯗꯛꯀꯤ ꯌꯥꯝ ꯂꯥꯛꯄꯕꯨ ꯅꯪꯍꯧꯗꯦ ꯍꯟꯗꯛꯀꯤ
ꯎꯝ ꯐꯥꯏꯅꯦꯜ ꯈꯛꯇ ꯉꯥꯏꯔꯝꯕꯅꯤ ꯍꯟꯗꯛꯀꯤꯗꯤ
ꯀꯔꯝ ꯀꯥꯟ ꯇꯥꯗꯣꯏꯅꯣ ꯑꯗꯨꯗꯣ
ꯐꯥꯏꯅꯦꯜꯁꯨ ꯈꯪꯗꯦꯌꯦ ꯑꯩꯁꯨ ꯇꯦꯟꯗꯥꯅꯤ ꯍꯥꯏꯕ ꯋꯥꯅꯤ ꯑꯃꯨꯛꯐꯥꯎ ꯆꯠꯇ꯭ꯔꯤ ꯍꯟꯗꯛ
ꯎ
ꯑꯩꯩꯅ ꯆꯤꯟꯕꯒꯤ ꯑꯉꯥꯡꯇꯣ ꯍꯦ ꯑꯃꯨꯛꯇꯧ ꯑꯃꯃꯨꯛꯇ
ꯑꯩꯈꯣꯏ ꯁꯣꯝꯗ ꯏꯌꯥꯝꯕꯉꯩꯗꯤ ꯆꯠꯂꯦꯕ
ꯑꯣꯏꯣꯏꯗꯤ ꯀꯣꯏꯔꯃꯔꯦ
ꯏꯌꯥꯝꯕꯉꯩꯗꯤ ꯆꯠꯄ ꯑꯗꯣ ꯑꯩꯈꯣꯏꯅ ꯑꯃꯨꯛ ꯆꯠꯇꯕ
ꯎꯝ ꯕꯤꯖꯇꯩ ꯆ ꯃꯥꯂ
ꯍꯟꯗꯛꯇꯤ ꯂꯥꯏꯞꯀ ꯊꯥꯏ ꯍꯥꯏꯅꯦ ꯑꯗꯨꯗꯣ
ꯎꯝ ꯊꯥꯕꯅꯦ ꯐꯥꯏꯅꯦꯜꯒꯤ ꯂꯥꯏꯞ ꯊꯥꯔꯛꯀꯅꯤ ꯈꯨꯠꯁꯦꯝ ꯂꯥꯏꯞꯇꯔ ꯀꯗꯥꯏꯗꯅꯣ ꯀ ꯊꯥꯔꯛꯀꯅꯤ ꯌꯦꯡꯕꯗ ꯌꯥꯝ ꯊꯤꯅ ꯅꯨꯡꯉꯥꯏꯕꯅꯤꯗ ꯃꯤꯁꯨ ꯌꯥꯝꯕꯅꯤꯅꯀꯣ
ꯎꯝ ꯍꯥꯟꯅ ꯌꯦꯡꯕ ꯅꯨꯡꯉꯥꯏ ꯍꯟꯗꯛꯀꯤꯁꯤꯅ ꯆꯠꯀꯦ ꯇꯧꯔꯒ ꯑꯗꯨꯝ ꯃꯤ ꯂꯩꯇꯕ ꯆꯠꯃꯤꯟꯅꯅꯕ
ꯎꯝ ꯑꯗꯒꯤ ꯊꯣꯛ ꯀꯝꯗꯒꯤꯅꯦ ꯎꯝ ꯇꯤꯁ ꯑꯊꯣꯄ ꯑꯃꯝ ꯑꯃ ꯈꯪꯕ꯭ꯔꯥ
ꯅꯤꯇ ꯑꯊꯣꯛꯄꯝ ꯎꯝ ꯃꯃꯤꯡ ꯇꯥꯈꯤꯒꯨꯝꯗꯤ ꯇꯧꯔꯛꯦꯕꯀꯣ ꯖꯒꯥ ꯀꯥꯏ ꯖꯒꯥꯗ ꯑꯣꯏꯅꯣ
ꯎꯝ ꯀꯥꯎꯈ꯭ꯔꯦ ꯑꯩꯈꯣꯏ ꯃꯥ ꯃꯣꯏ ꯃꯥꯒꯗꯤ ꯈꯪꯅꯤꯕꯀꯣ ꯑꯩꯈꯣꯏꯅ ꯭ꯋꯥꯊ ꯂꯩꯔꯦꯟꯗ ꯂꯩꯔꯃꯦ ꯍꯧꯖꯤꯛꯨꯗꯤ ꯃꯤꯡ ꯂꯩ ꯁꯤ ꯃꯃꯥꯡꯗ ꯑꯗꯨꯗ ꯆꯍꯤ ꯑꯅꯤ ꯑꯍꯨꯝꯒꯤ ꯃꯃꯥꯡꯗ ꯍꯥꯏꯇꯥꯔꯦ ꯅꯣꯏꯗꯒꯤ ꯕꯦꯠꯁꯦ ꯎꯝ ꯑꯅꯤ ꯑꯍꯨꯝꯒꯨꯝꯕꯗꯤ ꯍꯥꯟꯗꯣꯛꯗꯣꯏ ꯃꯥꯜꯂꯦ ꯖꯦ ꯀꯥꯎ꯭ꯔꯦꯗ ꯊꯣꯛ
ꯌꯨꯝꯃꯤꯁꯦ ꯍꯦꯛꯇ ꯃꯃꯤꯡꯒꯤ ꯃꯃꯤꯡ ꯍꯥꯏꯔꯛꯄꯗꯅꯦ ꯑꯗꯨꯝ ꯉꯥꯎꯕ ꯍꯥꯏꯗꯤ ꯑꯩꯈꯣꯏ ꯃꯆꯤꯟ ꯈꯪꯅꯕ ꯃꯤꯡꯗꯣ
ꯎꯝ
ꯑꯗꯨ ꯑꯗꯨꯗꯨꯅꯦꯕ ꯑꯩꯈꯣꯏ ꯑꯩꯅ ꯈꯪꯉꯤꯁꯤꯅꯣ ꯇꯣꯉꯥꯟ ꯃꯣꯏꯒꯤ ꯀꯩꯅꯣꯗꯣꯒ ꯍꯦꯛꯇ ꯈꯪꯒꯟꯗꯦꯕ ꯑꯩꯁꯨ ꯌꯨꯝꯗ ꯀꯩꯗ ꯀꯧꯅꯕꯗꯣ ꯑꯗꯨ ꯃꯤꯡꯗꯨꯅꯦꯕ ꯑꯩꯅ ꯈꯪꯉꯤꯁꯤꯗꯅ
ꯎꯝ
ꯎꯝ
ꯇꯧꯔꯅ ꯑꯌꯥꯝꯕꯨꯛ ꯇꯧꯛꯀꯣ
ꯍꯣꯏꯣꯏ ꯍꯣꯏ ꯑꯃ ꯑꯃ